ꯍꯜꯂꯣ ꯇꯥꯏ ꯇꯥꯏ
ꯑꯔꯦ
ꯕꯦꯇꯥ ꯂꯥꯏꯍꯔꯥꯎ ꯂꯣꯏꯈ꯭ꯔꯕ ꯅꯣꯡ ꯈꯇꯪ ꯍꯔꯥꯎꯕ꯭ꯔꯥ
ꯇꯞꯄꯦ ꯅꯪꯒꯤꯗꯣ
ꯍꯜꯂꯣ
ꯑꯥ
ꯂꯥꯏ ꯍꯔꯥꯎꯕ ꯂꯣꯏꯈ꯭ꯔꯕꯣꯕ
ꯂꯥꯎꯔꯛꯇ꯭ꯔꯤ ꯈꯪꯗꯦ ꯉꯔ ꯃꯣꯏ ꯍꯥꯎꯁꯤ ꯇꯧꯈꯤꯕꯒꯤ ꯀꯩꯅꯣ ꯇꯧꯕ꯭ꯔꯕ ꯈꯪꯗꯦ ꯋꯥꯔꯕ ꯈꯪꯗꯦ
ꯋꯥꯔꯝꯃꯅꯤ ꯇꯨꯝꯃꯝꯒꯤꯅꯤ
ꯂꯥꯏ ꯍꯔꯥꯎꯕꯒꯤ ꯍꯥꯎꯁꯤ ꯇꯧꯋꯦꯃꯤ
ꯕꯦꯔꯥꯅꯦ
ꯑꯩ ꯔꯣꯍꯤꯠꯇꯣ ꯀꯥꯛꯑꯝꯗꯣꯌꯥꯝ ꯃꯥꯜꯂꯦ
ꯀꯛꯑꯝꯅꯤ ꯀꯛꯑꯝꯅꯤ ꯍꯧꯁꯤ ꯊꯤ ꯊꯤꯗꯅꯦ ꯌꯥꯝ ꯇꯧꯋꯦ
ꯃꯥ ꯅꯍꯥꯟꯗꯣ ꯑꯩꯉꯣꯟꯗ ꯢꯁ ꯄ꯭ꯂꯥꯟ ꯑꯃ ꯂꯩꯔꯦꯒ ꯇꯧꯔꯝꯃꯦ ꯑꯗꯨ ꯀꯩ ꯀꯩꯒ ꯃꯥꯜꯂꯨꯔꯦ ꯑꯗꯨꯒ ꯑꯩ ꯍꯥꯎꯁꯤ ꯐꯥꯎꯖꯔꯤꯉꯥꯏ ꯑꯗꯨꯒ ꯑꯩꯅ ꯑꯣ ꯑꯩꯅ ꯑꯩꯅ ꯑꯣꯜ ꯗ ꯕꯦꯁ ꯐꯥꯎꯔꯣ ꯐꯥꯎꯔꯣ ꯍꯥꯏꯔꯨꯔꯦ ꯑꯗꯨꯗꯨ ꯉꯥꯏ ꯂꯩꯔꯒ ꯐꯥꯎꯗ꯭ꯔꯦ ꯏꯕꯦꯝꯃ ꯅꯪꯉꯣꯟꯗ ꯍꯥꯏꯔꯨꯕꯖꯤ ꯇꯤ ꯑꯩꯉꯣꯟꯗ ꯑꯃꯨꯛ ꯇꯥꯏꯅꯕ ꯑꯩꯅ ꯑꯣ ꯅꯪꯒꯤꯁꯤꯗꯤ ꯇꯥꯏꯅꯕꯝ ꯊꯤꯔꯛꯄ ꯃꯥꯜꯂꯦꯅ ꯍꯥꯏꯕ ꯐꯥꯎꯗ꯭ꯔꯀꯥꯟ ꯀꯅꯥ ꯇꯥꯏꯅꯁꯤꯒꯦ ꯑꯩꯉꯣꯟ
ꯍꯥꯟꯅ ꯍꯥꯟꯅ ꯑꯦꯗꯚꯥꯟꯁ
ꯍꯣꯏ ꯃꯤꯊꯤꯍꯧꯕ ꯃꯥꯜꯂꯦꯅ
ꯃꯥꯥꯟꯅꯦ ꯆꯨꯝꯗꯣꯏꯅꯦ ꯑꯗꯨꯝ ꯗꯨꯢ ꯄꯩꯈꯥ ꯂꯣꯏꯕꯗꯩ ꯂꯥꯏꯔꯤ ꯁꯨꯡꯄ ꯄꯅꯤꯡꯗ꯭ꯔꯦ
ꯀꯥꯏꯗꯩꯅꯣ ꯑꯩ ꯆꯍꯤ ꯑꯝ ꯁꯨꯔꯝꯃꯅꯤ ꯂꯥꯏꯔꯤꯛ
ꯆꯠꯂꯣꯍꯦ
ꯂꯥꯏꯔꯤꯛꯀ ꯑꯩꯒ ꯌꯥꯅꯗ꯭ꯔꯤꯁꯦ ꯆꯍꯤ ꯑꯝ ꯐꯥꯔꯝꯃꯅꯤ ꯑꯗꯨꯗꯨꯅ ꯑꯩ ꯍꯧꯖꯤꯛꯁꯦ ꯉꯔꯥꯡ ꯅꯍꯥꯟ ꯑꯩ ꯊꯥꯖꯤꯜꯂꯦꯅ ꯇꯧꯔꯤꯀꯥꯟ ꯊꯥꯗꯣꯏꯅꯦꯅ ꯇꯧꯔꯤꯀꯥꯟꯗꯨꯗ ꯄꯥꯕ ꯍꯧꯒꯦꯅ ꯄꯥꯔꯛꯄꯁꯦ ꯁꯨꯡ ꯆꯪ ꯆꯪꯗ꯭ꯔꯕ ꯏꯃꯥꯏ ꯈꯨꯋꯥ
ꯑꯗꯨꯅꯦ ꯑꯗꯨꯅꯦ ꯃꯊꯥ ꯌꯥꯝ ꯁꯥꯔꯤꯁꯦ
ꯑꯩ ꯍꯧꯖꯤꯛ ꯂꯥꯏꯔꯤꯛ ꯄꯥꯏꯅꯤꯡꯕ ꯁꯨꯝ ꯄꯣꯛ ꯄꯣꯛꯇ꯭ꯔꯦ ꯍꯥꯏꯕ ꯑꯩ ꯃꯊꯥ ꯁꯥꯒꯠꯂꯛꯑꯦ ꯍꯥꯏꯕ ꯑꯗꯩ ꯄꯥꯒꯦꯅ ꯐꯥꯛꯇꯨꯔꯁꯨ ꯆꯪꯗ꯭ꯔꯦ ꯍꯥꯏꯕ ꯎꯏꯕꯅ ꯍꯜꯂꯦꯕ
ꯑꯩꯖꯦ ꯂꯥꯏꯔꯤꯛ ꯐꯥꯑ ꯐꯥꯑ ꯎꯏꯕꯤꯁꯦ ꯌꯥꯝ ꯅꯨꯡꯉꯥꯏꯍ ꯇꯨꯝꯕꯗ ꯌꯥꯝ ꯅꯨꯡꯉꯥꯏ ꯂꯥꯏꯔꯤꯛ ꯐꯥꯛꯑ ꯇꯨꯝꯕꯁꯦ
ꯍꯣꯏ ꯂꯥꯏꯔꯤꯛ ꯐꯥꯛꯇꯣꯛꯑ ꯎꯏꯕꯩ ꯈꯨꯅꯨꯡꯉꯥꯏꯖꯤꯗꯤ
ꯑꯩꯁꯨ ꯂꯥꯏꯕ꯭ꯔꯦꯔꯤꯗ ꯇꯨꯝꯕ ꯌꯥꯎꯋꯦ ꯑꯗꯨ ꯂꯥꯏꯔꯤꯛ ꯐꯥꯛꯑ ꯇꯨꯝꯕ ꯌꯥꯝ ꯅꯨꯡꯉꯥꯏ
ꯀꯥꯟ ꯅꯨꯡꯗꯥꯡ ꯇꯨꯝꯕ ꯌꯥꯗ꯭ꯔꯦꯅ ꯍꯥꯏꯕ ꯈꯣꯏꯃꯥꯅ ꯂꯥꯏꯔꯤꯛ ꯄꯥꯎꯑꯣꯌꯦ
ꯍꯥ ꯍꯥ ꯍꯥ ꯈꯪꯉꯤꯕ ꯈꯣꯡꯒ꯭ꯔꯦ ꯍꯨꯏꯅꯤ ꯀꯥꯏꯅ
ꯑꯁ
ꯃꯤꯖꯦ ꯑꯈꯣꯏꯒꯤ ꯃꯤ ꯂꯥꯛꯑꯁꯨ ꯈꯣꯡꯕꯤ ꯃꯥ ꯇꯧꯏꯁꯦ ꯋꯥꯈꯟ ꯆꯣꯏꯔꯦ
ꯅꯪ ꯇꯥꯔꯦ
ꯍꯝ
ꯐꯖꯟ ꯇꯥꯑꯦꯕ ꯅꯠꯇꯦ ꯈꯣꯡꯉꯤꯗꯣ ꯐꯖꯅ ꯇꯥꯏ ꯍꯥꯏꯕ ꯎꯝ
ꯇꯠꯂꯖꯤꯔ ꯈꯪꯗꯦ
ꯃꯆꯤꯟꯗꯣ ꯃꯦꯟꯖꯜꯂꯨ
ꯆꯤꯛ ꯑꯍꯥ ꯍꯥ ꯈꯨꯠꯅ ꯑꯗꯨꯝ ꯃꯦꯜꯂꯣ ꯑꯍꯥ ꯍꯤꯗꯥꯛ ꯀꯥꯞ ꯆꯠꯂꯦ ꯑꯗꯩꯗꯤ ꯁꯝꯖꯦ ꯀꯩꯀꯩꯅꯣ ꯈꯔ ꯇꯧꯁꯦ
ꯀꯔꯤ
ꯀꯩ ꯀꯩꯅꯣ ꯈꯔ ꯇꯧꯖꯦ ꯀꯩ ꯇꯧꯕꯌ
ꯀꯩ ꯀꯩ ꯂꯩꯒꯦ
ꯈꯪꯗꯦ ꯑꯩꯖꯨ
ꯀꯩꯅꯣꯒ ꯇꯧꯁꯤ ꯇꯥꯥꯥꯏꯔꯛ ꯄꯥꯅꯤꯁꯨ ꯅꯠꯇꯦ ꯑꯦ ꯑꯗꯨ ꯍꯥꯏꯔꯒ ꯑꯩ ꯀꯩꯅꯣ ꯏꯔꯣꯏꯕ ꯇꯝꯕꯗꯤ ꯆꯠꯅꯤꯡꯉꯤ
ꯑꯩꯁꯨ ꯑꯗꯨꯁꯨ ꯇꯝꯅꯤꯡꯉꯦ ꯑꯩꯁꯨ
ꯍꯧꯖꯤꯛ ꯀꯥꯂꯦꯟ ꯑꯣꯏꯔꯤ ꯀꯥꯟꯁꯤꯗ
ꯅꯣꯏ ꯏꯝꯐꯥꯜ ꯀꯣꯂꯦꯖꯇ ꯂꯩ ꯍꯥꯏꯗꯥꯏꯅꯦ ꯑꯅꯛꯄꯗ
ꯏꯝꯐꯥꯜ ꯀꯣꯂꯦꯖ ꯇꯝ ꯇꯝꯃꯨꯁꯤ ꯂꯥꯛꯑꯣ
ꯂꯥꯞꯀꯨꯝ ꯂꯀꯨꯝ ꯄꯨꯡ ꯀꯌꯥꯗꯩ ꯀꯌꯥꯕꯥꯎꯀ ꯇꯧꯖꯥꯠꯅꯣ
ꯑꯗꯨꯝ ꯂꯩꯕꯅꯦ ꯑꯌꯨꯛꯀꯤꯁꯨ ꯂꯩꯔꯝꯒꯅꯤ ꯅꯨꯡꯊꯤꯟꯒꯤꯁꯨ ꯂꯩꯔꯝꯒꯅꯤ
ꯇꯝꯁꯦ
ꯅꯣꯡꯃꯥꯏꯖꯤꯡ ꯅꯣꯡꯃꯥꯏꯖꯤꯡ ꯆꯠꯄꯩꯁꯨ ꯂꯩꯔꯝꯒꯅꯤ ꯍꯪ꯭ꯗ꯭ꯔꯗꯤ ꯑꯃꯨꯛ ꯈꯪꯉꯔꯣꯏ
ꯇꯝꯖꯦ
ꯇꯝꯃꯨꯖꯤꯔꯥ ꯍꯥꯏꯗꯤ ꯏꯔꯣꯏꯕ ꯍꯩ ꯆꯟꯕ ꯏꯁ ꯇ ꯈ꯭ꯋꯥꯏꯗꯒꯤ ꯐꯕ
ꯗꯌꯥꯒꯁꯨ ꯁꯒꯣꯜ ꯊꯧꯕꯒꯤ ꯈꯟꯅꯔꯤ ꯑꯗ ꯁꯒꯣꯜ ꯊꯧꯕꯁꯦ ꯑꯈꯣꯏꯃꯥꯅ ꯅꯪꯗꯤ ꯗꯤꯍꯦ ꯃꯇꯥꯗꯨꯒꯌꯦ ꯑꯗ ꯑꯩꯅ ꯋꯥꯟꯗꯔꯁꯨ ꯉꯥꯏꯍꯥꯛ ꯋꯥꯟꯗꯔ ꯍꯧꯒꯠꯂ ꯑꯃꯨꯛ ꯊꯧꯔ
ꯋꯥꯟꯗꯔꯁꯨ ꯑꯃꯨꯛꯇꯅꯤ ꯍꯥꯏꯕꯒꯤ ꯐꯣꯔꯃꯨꯂꯥꯗꯣ
ꯑꯗꯨꯝ ꯑꯩ ꯋꯥꯟꯗꯔꯤ ꯃꯌꯥꯝꯗꯣ ꯁꯤꯕ ꯑꯝꯇ ꯌꯥꯎꯗꯦꯗꯅ ꯑꯗꯨꯝ ꯍꯧꯒꯠꯂꯛꯑꯦ
ꯁꯤꯕꯃꯛꯇꯤ ꯅꯠꯇꯦꯗꯅ ꯀꯥꯏꯅ ꯔꯤꯁ꯭ꯇꯥꯔꯠ ꯇꯧꯔꯦ
ꯍꯥ
ꯔꯤꯁ꯭ꯇꯥꯔꯠ ꯇꯧꯕ
ꯑꯗꯨꯅꯦ ꯔꯤꯏꯁ꯭ꯇꯥꯔꯠ ꯇꯧꯔ ꯑꯗꯨꯝ ꯌꯥꯕ ꯉꯥꯛꯇꯅꯦ ꯑꯩ ꯅꯪꯉꯣꯟꯗ ꯂꯥꯏꯕ꯭ꯔꯦꯔꯤꯗ ꯋꯥꯥꯟꯗꯕ ꯋꯥꯔꯤ ꯇꯥ ꯂꯤꯒ꯭ꯔꯕ
ꯂꯤꯒꯤꯗꯦ
ꯂꯥꯏꯕ꯭ꯔꯦꯔꯤꯗꯁꯨ ꯋꯥꯟꯗꯒ꯭ꯔꯦ ꯑꯈꯣꯏꯗꯤ
ꯉꯥꯏꯈꯣ ꯑꯗꯨꯢ ꯋꯥꯔꯤꯗꯣ ꯊꯝꯖꯜꯂꯣ ꯑꯩꯅ ꯇꯧꯔꯛꯄꯗ ꯂꯤꯅꯕ
ꯀꯩꯅꯣ ꯍꯥꯢꯖꯦ ꯑꯣ
ꯁꯤ ꯂꯣꯏꯔꯒ ꯑꯩ ꯇꯧꯔꯛꯀꯦꯕꯥ ꯑꯗꯨꯗ ꯂꯤꯔꯛꯑꯣ ꯍꯥꯕ ꯑ ꯁꯤ ꯇꯔꯥꯅꯤꯊꯣꯏꯗꯤ ꯀꯛꯑꯅꯤꯗꯅ
ꯀꯌꯥ ꯁꯨꯔꯒꯦ ꯇꯨ ꯃꯤ ꯑꯅꯤ ꯐꯥꯗ ꯉꯥꯏꯔꯤ ꯏꯆꯧꯕꯤ
ꯍꯣꯏ ꯑꯗꯣ ꯁꯤ ꯀꯛꯈ ꯀꯥꯟꯗ ꯂꯩꯌꯣ ꯍꯥꯏꯕꯅꯤꯗ ꯑꯩꯅ ꯇꯧꯔꯛꯄꯗ ꯍꯧꯖꯤꯛꯇꯤ ꯑꯩꯅ ꯂꯤꯒꯗꯕꯅꯤꯗꯅ ꯁꯤꯁ
ꯂꯤꯔꯣ ꯂꯤꯔꯣ ꯑꯣ ꯑꯩ ꯉꯥꯇ ꯉꯥꯡ ꯂꯩꯔꯦ
ꯅꯍꯥꯟ ꯀ ꯀꯅꯥꯅꯣ ꯏꯃꯥꯟꯅꯕꯤ ꯑꯃꯝꯒ ꯇꯧꯕꯗꯅꯦ
ꯎꯝ
ꯃꯥꯥꯅ ꯀꯩꯅꯣꯝ ꯍꯥꯡꯉꯛꯄ
ꯎꯝ
ꯑꯗꯨꯁꯨ ꯎꯝ ꯑꯩꯅ ꯇꯧꯔꯤꯅꯦꯕꯀꯣ ꯐꯣꯟꯁꯦ ꯑꯩꯅ ꯇꯧꯔ ꯃꯥꯅ ꯑꯅꯝꯕ ꯉꯥꯡꯒꯗꯕꯅꯤꯗꯅ ꯑꯩ ꯉꯥꯡꯉꯁꯨ ꯑꯗꯨꯗꯨꯒ ꯃꯥꯅ ꯀꯩꯅꯣꯝ ꯍꯪꯉꯛꯄꯁꯤꯗ ꯑꯩꯅ ꯑꯗꯨꯝ ꯉꯥꯡꯉ ꯂꯩ ꯂꯩꯊꯣꯛꯈ꯭ꯔꯕ ꯑꯩꯒꯤ ꯆꯤꯟ ꯍꯥꯏꯔꯦꯗꯅ ꯃꯥꯅ ꯍꯪꯉꯛꯄꯁꯤꯗꯅꯦ ꯑꯩꯅ ꯑꯗꯨꯝ ꯉꯥꯡꯉ ꯂꯩꯊꯣꯛꯈ꯭ꯔꯕ ꯃꯥ ꯍꯪꯉꯛꯄꯁꯤꯗ ꯑꯩꯒꯤꯆꯤꯟ ꯍꯧꯅꯕꯤꯗꯣ ꯇꯧꯒ꯭ꯔꯕ ꯑꯗꯨꯗꯨꯒꯤ ꯔꯤꯖꯦꯛ ꯆꯠꯈ꯭ꯔꯤꯅꯦ ꯍꯥꯏꯕ ꯍꯥꯏꯗꯤ ꯃꯥꯒꯤ ꯊꯔꯇꯤ ꯄꯥꯔꯁꯦꯟ ꯁꯨ ꯁꯨꯗ꯭ꯔꯕꯩ ꯃꯥꯜꯂꯦꯕ ꯔꯦꯁꯤꯌꯣ ꯁꯨꯗ꯭ꯔꯦꯅ ꯍꯥꯏꯔꯛꯏꯅꯦ ꯑꯥꯕ
ꯑ
ꯑꯩꯁꯨ ꯅꯍꯥꯟꯅꯦ ꯑꯈꯣꯏꯃꯥꯗ ꯍꯥꯞꯆꯜꯂꯒ ꯇꯧꯔꯦꯀꯣ ꯑꯗꯨꯒ ꯃꯤ ꯂꯥꯛꯑꯕ ꯑꯗꯣ ꯃꯣꯏ ꯑꯅꯤꯁꯦ ꯐꯣꯟꯁꯦ ꯑꯃꯃꯝ ꯄꯥꯏꯍꯜꯂꯒ ꯑꯗꯨꯝ ꯐꯝꯃꯤꯟꯅꯔ ꯋꯥꯔꯤ ꯁꯥꯟꯅꯍꯜꯂꯕ ꯔꯤꯖꯦꯛ ꯆꯠꯈ꯭ꯔꯦ
ꯍꯥꯥ
ꯔꯤꯖꯦꯛ ꯆꯠꯂꯦꯕ
ꯀꯩꯒꯤ
ꯃꯤꯟꯅꯔ ꯋꯥꯔꯤ ꯁꯥꯟꯅꯔꯕꯃꯤꯅ ꯃꯣꯏ ꯈꯪꯉꯝꯗꯣꯏ ꯃꯥꯜꯂꯦ
ꯑꯣ ꯍꯣꯏ ꯍꯣꯏ ꯍꯣꯏ ꯇꯧꯔꯝꯒꯅꯤ ꯌꯦꯡꯉꯦ ꯍꯥꯏꯕꯅꯤ ꯏꯀꯣ ꯆꯠꯄ ꯈꯣꯠꯄ
ꯆꯠꯂꯝꯅꯤꯕ
ꯑꯗꯨ ꯃꯣꯏꯒꯤ ꯁꯨꯃꯥꯏꯅ ꯃꯣꯏꯒꯤ ꯒꯤ ꯃꯔꯝꯗ ꯁꯥꯟꯅꯕꯁꯨ ꯌꯥꯗꯕꯅꯦ
ꯑꯣ ꯃꯣꯏ ꯃꯔꯝ ꯁꯥꯟꯅꯕꯁꯨ ꯌꯥꯗꯕ꯭ꯔ
ꯎꯝ ꯑꯗꯨꯒꯤ ꯑꯩꯅ ꯅꯍꯥꯟ ꯏꯅꯥꯎꯄꯥꯢꯕꯅꯤ ꯁꯥꯟꯅꯕꯁꯤꯁꯨ ꯁꯨꯡꯇꯠ ꯇꯠꯇ꯭ꯔꯕ ꯈꯪꯕ꯭ꯔꯥ ꯀꯨꯟꯊ꯭ꯔꯥ ꯗꯤ ꯌꯧꯔꯕ
ꯑꯥ
ꯑꯗꯨꯗꯒꯤ ꯏꯅꯥꯎꯄꯥ ꯏꯕꯅꯤꯅ ꯍꯩꯅꯧꯖꯦ ꯃꯨꯟꯗ꯭ꯔꯤꯕꯥꯎ ꯍꯩꯅꯧ ꯃꯨꯟꯗ꯭ꯔꯤ ꯑꯁ ꯌꯥꯝ ꯁꯤꯜꯂꯦ ꯁꯨꯝ ꯁꯤꯟꯖꯜꯂꯦꯖꯤꯗꯤ ꯌꯥ ꯀꯨꯝꯗꯣꯔꯦ ꯍꯦꯛꯇꯠꯂꯁꯦ ꯍꯦꯛꯇꯠꯂꯁꯦ ꯍꯩꯅꯧ ꯃꯁꯤꯡ ꯀꯌꯥ ꯁꯨꯔꯒꯦ ꯍꯥꯏꯔ ꯍꯩꯅꯧ ꯀꯨꯟꯊ꯭ꯔꯥ ꯁꯨ ꯁꯨꯗꯧꯔꯦ ꯍꯩꯅꯧ ꯀꯨꯟꯃꯉꯥ ꯁꯨꯔꯦ
ꯀꯣꯠꯇ ꯑꯣꯏꯅ ꯆꯠꯂꯕ ꯑꯩ ꯍꯣꯔꯦꯟ ꯍꯩꯅꯧ ꯆꯥꯖꯦꯅ ꯍꯥꯏꯅꯩꯅꯦ ꯈꯣꯏ
ꯀꯩꯑꯕ
ꯈꯣꯏ ꯍꯅꯧ ꯆꯥꯖꯦꯅ ꯍꯥꯏꯅꯩꯅꯦꯕ
ꯍꯥꯏꯅꯧ ꯀꯩ
ꯍꯩꯅꯧ ꯆꯥꯁꯦꯅ ꯍꯥꯏꯅꯩꯅꯦꯕ ꯑꯈꯣꯏꯁꯦ ꯉꯁꯤ
ꯀꯥꯅ ꯀꯥꯅꯅꯣ
ꯀꯅꯥ ꯑꯣꯢꯅꯤ ꯑꯍꯜ ꯂꯃꯟ ꯃꯌꯥꯝꯒ ꯑꯩꯒ ꯂꯩꯃꯤꯟꯅꯕ
ꯇꯥꯗꯦ
ꯑꯩꯒ ꯂꯩꯃꯤꯟꯅꯕ ꯑꯍꯜ ꯂꯃꯟ ꯃꯌꯥꯝꯒ
ꯑꯁ ꯍꯅꯨꯕꯤ ꯑꯣꯟꯒꯤꯅꯤꯀꯣ ꯅꯪ ꯍꯅꯨꯕꯤ ꯃꯌꯥꯝꯒ ꯄꯨꯟꯗꯅ
ꯑꯗꯨꯏꯅꯤ ꯂꯥꯏ ꯅꯤꯡꯈꯠꯂꯛꯏꯁꯦ ꯐꯒꯤꯔꯥ
ꯂꯛꯁꯃꯤꯗꯨꯗꯤ ꯅꯣꯏꯒꯁꯨ ꯅꯛꯅꯩ
ꯎꯝ
ꯀꯧꯊꯣꯛ ꯀꯧꯊꯣꯛꯇꯅ ꯁꯤꯖꯤꯟꯅꯧ ꯌꯥꯗ꯭ꯔꯣ
ꯍꯝ ꯀꯧꯊꯣꯛꯀꯗꯕ ꯑꯩꯁꯦ ꯊꯣꯛꯇ ꯂꯩꯔꯦ
ꯅꯪꯗꯨ ꯊꯣꯛꯇꯝꯅꯤꯅ ꯃꯥ ꯀꯧꯊꯣꯛꯑꯣ ꯍꯥꯏꯕ ꯑꯩ ꯍꯥꯢꯖꯦ
ꯃꯥ ꯍꯧꯖꯤꯛ ꯑꯩꯅ ꯏꯁ ꯀꯩꯅꯣ ꯂꯥꯢꯕ꯭ꯔꯤ ꯆꯠꯁꯦꯒ ꯌꯥꯗꯦ
ꯃꯥꯗꯤ ꯃꯧ ꯑꯣꯏꯔꯕꯅꯤꯅ ꯈꯔ ꯊꯣꯛꯍꯟ ꯕ ꯌꯥꯔꯦ ꯀꯩꯅꯣ
ꯑꯩꯅ ꯍꯥꯏꯕꯅꯦꯕ ꯑꯝ ꯈꯔꯁꯨ ꯀꯨꯏꯁꯜꯂꯛꯑꯦ ꯉꯥꯏꯍꯥꯛꯇꯪ ꯉꯥꯏꯍꯥꯛꯇꯪ ꯅꯨꯡꯊꯤꯟꯗ ꯐ꯭ꯔꯤ ꯑꯣꯏꯕ ꯃꯇꯥꯡꯗ ꯆꯧꯁꯦ ꯍꯥꯏ ꯃꯣꯏ ꯁꯥꯏꯗ ꯍꯥꯏ ꯌꯥꯗꯦ
ꯀꯩꯒꯤ ꯂꯥꯢꯕꯤꯔꯤꯗ ꯀꯩꯗꯧꯔꯨꯅꯤꯅ ꯈꯜꯂꯤꯅꯣ
ꯑꯦꯛꯖꯥꯝ ꯃꯌꯥꯗ ꯈꯤꯇꯪ ꯄꯥꯎꯖꯦꯀꯥꯏ ꯃꯥꯅꯁꯨ ꯍꯥꯏꯕ ꯍꯥꯟꯅꯖꯨ ꯍꯥꯏꯔꯝꯕꯅꯦꯕ ꯄꯥꯁꯦ ꯈꯣꯠꯁꯦ ꯀꯥꯏꯅ ꯑꯧꯗ ꯑꯩꯅ ꯄꯥꯎꯁꯤꯔꯅ ꯍꯥꯏꯕꯗ ꯃꯣꯏꯁ ꯀꯩꯅꯣ ꯀꯔꯤꯗꯨꯨꯅ ꯌꯥꯗꯦꯌꯦ ꯀꯔꯤꯗꯨꯅ
ꯀꯩꯒꯤꯅꯣꯕ ꯂꯥꯏꯕ꯭ꯔꯦꯔꯤꯗ ꯀꯩꯗꯧꯅꯤꯡꯉꯥꯏ ꯂꯩꯒꯦ ꯍꯥꯏꯕꯅꯤꯗ ꯑꯩꯅ ꯍꯥꯏꯕꯗꯤ
ꯈꯪꯗꯦ
ꯀꯣꯏꯔꯨꯖꯦ ꯂꯥꯡꯉꯨꯖꯦꯁꯨ ꯌꯥꯗꯦ
ꯃꯄꯥꯟ ꯊꯣꯛꯍꯟꯅꯤꯡꯗ꯭ꯔꯦ ꯃꯥꯜꯂꯦ ꯑꯩ ꯈꯔ ꯀꯨꯏꯔꯒꯗꯤ ꯈꯔ ꯀꯨꯏꯔꯒꯗꯤ ꯌꯥꯔꯛꯀꯅꯤ ꯀꯥꯏꯅꯒ
ꯎꯝ ꯑꯣꯏꯔꯔꯣꯢ ꯑꯣꯏꯔꯔꯣꯢ ꯃꯥꯅ ꯍꯧꯖꯤꯛ ꯍꯧꯖꯤꯛꯇꯩ ꯍꯧꯅ ꯑꯗꯨꯃꯥꯢ ꯉꯝꯍꯜꯂꯕꯅꯤꯅ
ꯀꯩꯅꯣ ꯇꯧꯒꯦ ꯍꯥꯏꯕ ꯍꯣꯏꯗ ꯍꯥꯏꯂꯩꯕꯗꯨꯗꯅꯦ ꯌꯥꯔꯔꯣꯏꯕ ꯑꯗꯨꯒꯤ ꯆꯠꯅꯕꯤꯗꯣ
ꯆꯠꯈ꯭ꯔꯗꯤ ꯑꯗꯨꯝ ꯇꯧꯈ꯭ꯔꯦ ꯑꯞꯄꯔ ꯍꯦꯟ ꯄꯥꯏꯈ꯭ꯔꯅꯤ ꯃꯤꯅ
ꯄꯥꯢꯒ꯭ꯔꯅꯤ ꯑꯞꯄꯔꯃꯛ ꯅꯠꯇ꯭ꯔꯁꯨ ꯕꯦꯂꯦꯟꯁꯇ ꯆꯠꯀꯗꯝꯅꯦ ꯍꯥꯢꯕ ꯑꯞꯄꯔ ꯂꯋꯥꯔ ꯇꯣꯛꯈ꯭ꯔꯒ ꯃꯥꯗꯤ ꯃꯤꯅ ꯍꯣꯌꯥ ꯐꯕꯗꯅꯦ ꯈꯪꯗ꯭ꯔꯦꯗ
ꯑꯐꯕꯤ ꯅꯨꯄꯤ ꯑꯣꯜꯂꯤꯀꯥꯟꯅ ꯃꯥ
ꯐꯕ ꯌꯥꯗꯦ ꯍꯧꯖꯤꯛꯀꯥꯟ
ꯌꯥꯗꯦ ꯌꯥꯗꯦ ꯍꯦꯟꯖꯤꯜꯂꯛꯀ ꯃꯊꯛꯁꯤꯗꯅꯦ ꯀꯥꯔꯒ ꯆ ꯀꯩꯅꯣ ꯈꯜꯂꯕ ꯉꯥꯛꯇꯅꯦ ꯍꯧꯖꯤꯛ
ꯃꯥꯅꯦ ꯃꯥꯅꯦ ꯋꯥꯔꯤꯁꯦ ꯂꯛꯁꯃꯤꯗꯣ ꯑꯝꯀ ꯍꯥꯞꯆꯜꯂꯗꯤ
ꯑꯩꯁꯨꯅꯦ ꯀꯥꯔꯛꯇꯅꯕꯅꯅꯦ ꯐꯅꯌꯥꯝ ꯀꯟꯅ ꯍꯣꯠꯅꯔꯤꯕꯅ ꯍꯧꯖꯤꯛ
ꯄꯋꯥꯔ ꯗꯥꯏꯅꯃꯤꯛꯁ
ꯎꯝ ꯃꯥ ꯀꯥꯕ ꯌꯥꯗꯦ ꯑꯩꯅ ꯀꯥꯕꯅ ꯀꯥꯕꯅꯤ
ꯃꯥꯅꯦ ꯀꯩꯗꯧꯕꯩ ꯀꯥꯍꯟꯗꯣꯏꯅꯣ
ꯑꯗꯨꯅꯤ ꯀꯔꯤ ꯑꯗꯤꯀꯥꯔ ꯀꯔꯤꯑꯗꯤꯀꯥꯔ ꯀꯔꯤ ꯊꯣꯛꯑꯦꯅ ꯇꯧꯖ ꯁꯥꯏꯅꯣ ꯍꯨꯝ
ꯀꯔꯤ ꯑꯙꯤꯀꯥꯔ ꯀꯥꯏ ꯌꯥꯝ ꯄꯛꯆꯩ
ꯑꯩꯅ ꯊꯝꯕꯥꯟ ꯈꯔ ꯀꯪꯍꯟꯕꯅꯤ ꯌꯨ ꯅꯝ ꯅꯝꯃꯤ
ꯑꯁ
ꯍꯝ
ꯑꯃꯨꯛ ꯊꯛꯆꯜꯔꯨꯅꯤ
ꯃꯍꯤ ꯅꯠꯇꯦꯕ ꯃꯅꯥꯗꯒꯤ ꯎꯅꯝ ꯅꯝꯃꯕ
ꯎꯝ ꯁꯥꯢꯖꯜꯂꯨꯅꯤ
ꯆꯥ ꯂꯣꯟꯕꯗꯒ ꯍꯥꯞꯅꯩꯅ ꯇꯧꯒꯦ ꯇꯧꯅꯦ ꯑꯗꯨ ꯅꯪ ꯇꯜꯂꯦ ꯑꯩ ꯑꯁꯤ ꯃꯅꯝꯁꯤꯗꯤ
ꯇ꯭ꯋꯦꯂꯔꯒꯤ ꯑꯅꯧꯕ ꯍꯧꯗꯣꯛꯄ ꯈꯔ ꯌꯥꯎꯔꯕꯅꯦꯕꯀꯣ ꯑꯥ ꯑꯥ ꯑꯩꯖꯨ ꯌꯥꯝ ꯊꯣꯛꯂꯛꯑꯦ ꯑꯗꯨꯗꯨꯒꯤ ꯌꯥꯝ ꯊꯣꯛꯂꯛꯑꯦꯅꯦ ꯑꯩꯖꯦ ꯆꯠꯂꯦꯕ ꯊꯛꯄ
ꯎꯝ
ꯑꯗꯨꯒ ꯀꯩꯅꯣ ꯇꯧꯋꯤꯕ ꯑꯥ ꯑꯥ ꯀꯩꯅꯣ ꯍꯩꯀ꯭ꯔꯨꯒ ꯀꯆꯥꯏ ꯂꯦꯃꯟꯒ ꯍꯥꯏꯌꯦꯕ ꯑꯧꯗ ꯍꯩꯀ꯭ꯔꯨꯗꯣ
ꯎꯝ
ꯑꯗꯨꯗꯣ ꯀꯩꯅꯣ ꯇꯧꯕ ꯀꯩꯅꯣ ꯉꯥꯏꯈꯣ ꯀꯣ ꯁꯤꯗ ꯀꯩꯅꯣꯝ ꯁꯦꯝꯃꯣꯅ ꯍꯥꯏꯔꯛꯑꯦ ꯀꯩꯔꯣꯁꯤ ꯃꯩꯅꯔꯣ ꯑꯁ ꯑꯩꯈꯣꯏ ꯃꯩꯁꯤꯅ ꯈꯪꯗꯤꯌꯦ ꯁꯤ ꯑꯥ ꯇꯥꯟꯅꯅꯦ ꯂꯩꯈꯠꯂꯤꯁꯦ ꯁꯨꯝ ꯍꯥꯡꯗꯣꯛꯎꯕꯩꯔꯣ ꯍꯥꯡꯗꯣꯛꯑꯒ ꯑꯗꯨꯝ ꯊꯝꯕꯩꯔꯣ ꯐ꯭ꯔꯤꯖ ꯐ꯭ꯔꯤꯖ ꯇꯨ ꯃꯅꯤꯟꯀꯥꯗꯦ ꯑꯥ ꯇꯥꯅꯁꯨ ꯂꯩꯈꯠꯂꯤꯕ ꯑꯗꯨꯒ ꯎꯝ ꯑꯗꯨꯒ
ꯐ꯭ꯔꯤꯖ ꯍꯥꯡꯗꯣꯛꯄꯗ
ꯍꯩꯃꯥ ꯀꯌꯥꯗ ꯊꯝꯕꯗ
ꯑꯩꯈꯣꯢ ꯅꯅꯥꯎ ꯃꯨꯊꯠ ꯂꯩꯔꯝꯃꯤꯕ ꯑꯗꯨꯒ
ꯑꯁ ꯑꯩꯈꯣꯏꯗꯤ ꯃꯨꯊꯠꯄꯗꯤ ꯅꯠꯇꯦꯕ
ꯃꯅꯨꯡꯗ ꯐꯖꯅ ꯂꯩꯊꯔ ꯂꯩꯔꯝꯃꯤꯕ
ꯑꯁꯤ ꯂꯩꯈꯠꯍꯧꯔꯤꯅꯤ ꯑꯗꯨꯝ ꯑꯗꯨꯒ ꯀꯩꯁꯨ ꯌꯥꯝ ꯀꯟꯅ ꯃꯅꯤꯟꯒ ꯑꯝꯇ ꯀꯥꯍꯧꯗꯦ ꯍꯥꯏꯕ ꯃꯔꯤꯗꯅꯦ ꯊꯝꯍꯧꯔꯤꯁꯦ ꯇꯔꯨꯛ ꯐꯥꯎꯅꯦ ꯂꯩꯔꯤꯁꯦ ꯃꯌꯥꯏꯗꯅꯦ
ꯗꯤ ꯚꯦꯔꯥ ꯇꯧꯔꯦ
ꯑꯗꯨꯅꯦ ꯃꯩ ꯌꯥꯗ꯭ꯔꯤꯔꯥ ꯀꯩꯅꯣ ꯈꯣꯡꯗꯦ ꯁꯥꯔꯀꯥꯟꯁꯤꯗ
ꯑꯗꯨꯅꯦ ꯍꯥꯏꯁꯦ ꯃꯇꯥꯡ